ꯇꯥꯕ꯭ꯔꯣ
ꯍꯜꯂꯣ
ꯍꯜꯂꯣ ꯑꯥꯎ
ꯇꯥꯗꯕ꯭ꯔꯣ ꯍꯣꯏ
ꯇꯥꯢꯌꯦ ꯀꯩꯗꯧꯔꯤꯅꯣ ꯀꯩꯗꯧꯔꯤꯅꯣ
ꯇꯧꯗꯦ ꯑꯗꯨꯝ
ꯑꯩꯗꯤ ꯉꯔꯥꯡ ꯍꯩꯖꯤꯡꯄꯣꯠ ꯆꯠꯄꯗꯣ ꯑꯗꯨꯗ ꯏꯃꯥꯟꯅꯕꯤ ꯌꯨꯝꯗ ꯏꯃꯥꯟ ꯕꯤ ꯌꯨꯝꯗ ꯂꯦꯛꯑꯦꯕ ꯉꯔꯥꯡꯗꯣ ꯑꯗꯨꯒꯤ ꯍꯧꯖꯤꯛꯇ ꯍꯜꯂꯛꯇ ꯉꯥꯏꯔꯤꯌꯦ ꯋꯥꯏ
ꯃꯤ ꯃꯆꯥꯗꯤ ꯅꯨꯡꯉꯥꯏꯀꯣ ꯍꯩꯖꯤꯡꯄꯣꯠꯀ
ꯀꯥꯏꯗꯩ ꯅꯨꯡꯉꯥꯏꯕꯅꯣ ꯅꯨꯡꯉꯥꯏꯇꯦꯗ ꯅꯣꯏꯒꯤ ꯄ꯭ꯂꯥꯎ ꯀꯩꯀꯥꯗꯣ ꯑꯦ ꯀꯃꯥꯏ ꯀꯥꯎ ꯗꯣꯏꯕ ꯅꯉꯣꯟꯗ ꯅꯪꯉꯣꯟꯗ ꯀꯃꯥꯏ ꯀꯧꯗꯣꯏꯅꯣ ꯑꯩ ꯕꯥꯇꯣꯟ ꯄꯤꯗꯅ
ꯏꯃꯥꯟꯅꯕꯤ ꯄꯨꯁꯜꯂꯛꯀꯦꯅ ꯍꯥꯏꯗꯣꯏꯔꯣ ꯃꯣꯏ ꯃꯣꯏꯒꯤ ꯄ꯭ꯂꯥꯎꯗꯣ ꯍꯥꯎꯇꯦ
ꯎꯝ
ꯍꯥꯎꯇꯦ ꯃꯣꯏ ꯄ꯭ꯂꯥꯎ ꯃꯣꯏꯒꯤ ꯌꯦꯟ ꯌꯦꯟꯒ ꯌꯦꯟꯒ ꯀꯩꯅꯣ ꯉꯥ ꯍꯥꯞꯄꯦꯕ ꯌꯦꯟꯗꯣ ꯁꯔꯨ ꯃꯇꯣ ꯑꯃꯒ ꯀꯩꯅꯣ ꯏꯁꯀꯤꯟ ꯉꯥꯠꯇꯥ ꯄꯤꯔꯛꯑꯦ ꯐꯠꯇꯦ ꯌꯥꯝꯅ
ꯍꯥꯥ ꯎꯝ ꯇꯥꯏ
ꯀꯔꯤꯅꯣ ꯅꯈꯣꯟ ꯇꯥꯗ꯭ꯔꯦ
ꯑꯩꯗꯤ ꯇꯥꯏꯅ ꯇꯥꯗꯕ꯭ꯔꯥ ꯍꯧꯖꯤꯛꯁꯨ ꯇꯥꯗꯕ꯭ꯔꯥ ꯍꯧꯖꯤꯛ
ꯀꯔꯤꯒꯤꯅꯣꯀꯣ ꯅꯪ ꯅꯪꯒꯤꯔꯥ ꯅꯠꯇ꯭ꯔꯒ ꯑꯩꯔꯥ
ꯈꯪꯗꯦ ꯑꯩꯒꯤ ꯅꯦꯠꯁꯦ ꯅꯨꯡꯗꯤ ꯅꯨꯡꯉꯥꯏꯇꯕꯅꯦ ꯋꯥꯏꯐꯥꯏꯁꯨ ꯄꯥꯏꯕꯅꯦꯕ ꯋꯥꯏꯐꯥꯏꯗꯨꯁꯨ ꯅꯨꯡꯉꯥꯏꯇꯕ ꯃꯥꯜꯂꯦ ꯑꯩꯒꯤ ꯅꯦꯠꯋꯥꯛꯁꯨ ꯅꯨꯡꯉꯥꯏꯇꯦ
ꯇꯥꯔꯦ ꯅꯣꯡ ꯇꯥꯔꯗꯤ ꯐꯅꯤ ꯑ ꯁꯥꯕꯅ ꯁꯤ
ꯑꯁ ꯑꯁꯦꯡꯕ ꯑꯗꯨꯅꯦ ꯌꯥꯝ ꯁꯥꯏꯌꯦ
ꯅꯣꯏꯒꯤ ꯁꯥꯠ
ꯅꯪ ꯕꯣꯜꯒ ꯌꯦ ꯁꯥꯏꯌꯦ ꯅꯪ ꯕꯣꯜ ꯌꯦꯡꯕ꯭ꯔꯥ
ꯍꯥꯥ
ꯕꯣꯜ ꯌꯦꯡꯕ꯭ꯔꯥ ꯅꯪ
ꯑꯁ ꯌꯦꯡꯗꯦ ꯀꯗꯥꯏꯗꯩꯅꯣ ꯀꯅꯥꯅ ꯌꯦꯡꯕ ꯉꯝꯅꯤꯉꯥꯏꯅꯣ ꯑꯗꯨꯃꯨꯛ
ꯑꯗꯨꯅꯦ ꯌꯦꯡꯗꯦꯗ ꯀꯥꯏꯗꯒꯤ ꯄꯨꯡꯗꯣ ꯇꯔꯥ ꯃꯈꯥꯏ ꯑꯗ꯭ꯋꯥꯏꯗꯤ ꯈꯔ ꯐꯩ ꯑꯍꯨꯝ ꯃꯔꯤ ꯑꯗꯥꯏꯗ ꯀꯅꯥꯅ ꯍꯧꯒꯠꯇꯣꯏꯅꯣ ꯉꯝꯃꯔꯣꯏ
ꯉꯝꯗꯦ ꯅꯥꯏꯟ ꯇꯨꯝ
ꯍꯌꯦꯡ
ꯍꯣꯏꯅꯦ ꯂꯥꯛꯀꯅꯤ ꯂꯥꯛꯀꯅꯤ ꯅꯪꯗꯤ
ꯌꯥꯔꯇꯤ ꯂꯥꯛꯀꯅꯤ
ꯅꯪꯒꯤ ꯂꯥꯛꯀꯦꯔꯣ ꯑꯣ ꯍꯌꯦꯡ ꯀꯩꯅꯣꯝꯃ ꯄꯥꯒꯅꯤ꯫
ꯑꯣ ꯁꯨꯝꯃꯤ
ꯂꯥꯛꯑꯣ ꯂꯥꯛꯑꯣ ꯑꯩ ꯍꯌꯦꯡꯒꯤ ꯅꯣꯡꯃ ꯄꯥꯒꯩ ꯍꯣꯏ ꯑꯁ ꯆꯟꯕꯗ ꯚꯔꯁꯀꯨ ꯆꯥꯡꯗꯣꯑ ꯑꯃꯒꯠ ꯎꯝ
ꯄꯥꯎ ꯄꯥꯎ ꯐꯖꯅ ꯄꯥꯎ꯫ ꯀꯔꯤꯒꯤꯅꯣ ꯁꯤ ꯍꯨꯏꯁꯦ꯫ ꯅꯪ ꯅꯍꯥꯟ ꯑꯩꯉꯣꯟꯗ ꯀꯩꯅꯣꯝ ꯍꯥꯏꯔꯝꯕꯗꯣ
ꯇꯑꯣ
ꯀꯔꯤꯅꯣ꯫
ꯅꯍꯥꯟꯅ ꯍꯥꯏꯔꯝꯕꯗꯣ ꯑꯃ ꯇꯃꯦꯡꯂꯣꯡꯗ ꯆꯠꯀꯦꯅ ꯍꯥꯏꯕꯗꯣ ꯑꯗꯨ ꯀꯃꯥꯏꯅ ꯇꯧꯔꯕ ꯀꯃꯥꯏꯅ ꯇꯧꯔꯦ
ꯁꯤ ꯁꯤ ꯀꯔꯤ ꯀꯃꯥꯏꯅ ꯆꯠꯄ ꯌꯥꯒꯗ꯭ꯔꯣ ꯁꯤꯒꯤ ꯁꯤꯆꯨꯋꯦꯁꯟꯅ꯫
ꯀꯈꯔꯤ ꯁꯤꯆꯨꯋꯦꯁꯦ ꯄꯔꯥꯡꯗꯣ
ꯍꯣꯏ꯫
ꯏꯁ ꯏꯔꯥꯡꯕꯨ꯫ ꯒꯥꯔꯤꯗꯤ ꯑꯗꯨꯝ ꯆꯠꯂꯦ
ꯑꯗꯨ ꯑꯣꯏꯔꯁꯨ ꯑꯁ꯫ ꯀꯤꯌꯦ ꯍꯥꯏꯕꯗꯤ ꯑꯗꯨꯝ
ꯑ ꯌꯥꯔꯦ ꯌꯥꯔꯦ ꯌꯥꯔꯦ꯫ ꯌꯥꯔꯦ ꯌꯥꯔꯦ ꯑꯁ ꯑꯩ ꯃꯥꯏꯁꯦꯀꯣ ꯍꯟꯗꯛ ꯌꯥꯗ꯭ꯔꯦ ꯄꯤꯝꯄꯜꯁ ꯉꯛꯇ꯫
ꯑꯩꯁꯤꯅꯦ ꯑꯩꯗꯤ
ꯄꯤꯁꯨ ꯌꯥꯗꯦ ꯅꯪꯒꯤꯗꯤ꯫ ꯕ꯭ꯂꯦꯛ ꯍꯦꯁꯄꯨ ꯎꯁꯨ ꯎꯊꯣꯛꯇꯕꯗꯕꯨ꯫ ꯑꯩꯒꯤ ꯏꯃꯁꯤ ꯌꯦꯡꯉꯨꯀꯣ ꯍꯌꯦꯡ ꯂꯥꯛꯄꯗ ꯎ ꯌꯥꯗ꯭ꯔꯕꯅꯦ ꯑꯩ ꯃꯥꯏꯁꯤꯗꯤ
ꯁꯤ ꯁꯃꯥꯏꯗ ꯀꯥꯁꯦ ꯗꯛꯇꯥꯔꯒ꯫ ꯣꯏ ꯂꯩꯍꯧꯔꯦꯕ
ꯐꯗ꯭ꯔꯣ ꯅꯪꯍꯥꯟ ꯀꯩꯅꯣ ꯌꯦꯡꯕ ꯆꯠꯇꯣ
ꯑꯩ ꯌꯦꯡꯕ ꯆꯠꯇꯦ꯫
ꯆꯠꯇꯦ ꯅꯪ ꯆꯠꯀꯅꯤ ꯀꯩꯀꯥ ꯍꯥꯏꯕ ꯅꯠꯇ꯭ꯔꯣ
ꯆꯠꯀꯅꯤ ꯍꯥꯏꯕꯅꯤ ꯆꯠꯇ꯭ꯔꯤꯌꯦ ꯑꯩ ꯍꯟꯗꯛ ꯊꯥꯗ ꯆꯠꯀꯅꯤ꯫ ꯑꯦꯄꯣꯏꯟꯃꯦꯟ ꯍꯥꯟꯅ ꯂꯧꯈꯤꯗꯣꯏꯅꯦ
ꯑ
ꯅꯥꯏꯌꯦ ꯌꯥꯝꯅ ꯏꯁꯨꯡꯖꯩ ꯑꯩꯗꯣ ꯂꯨꯍꯣꯡꯕ ꯆꯠꯕꯗ ꯑꯩꯈꯣꯏꯒꯤ
ꯀꯣꯒꯤꯗꯣ ꯇꯩꯌꯣ ꯗꯔꯃꯥꯀꯣꯗꯣ ꯐꯥꯕꯅꯦ
ꯊꯔꯃꯣꯀꯣꯜꯒꯤ ꯀ
ꯑꯗꯣ ꯑꯩꯒꯤꯗꯤ ꯌꯥꯝꯅ ꯐꯩꯌꯦ ꯑꯩꯗꯤ ꯄꯥꯛꯑꯦꯕ ꯑꯩꯒꯤ ꯃꯥꯏꯗꯣ ꯐꯦꯁꯋꯥꯁ
ꯀꯩꯅꯣꯕ ꯇꯩꯗꯣꯏꯁꯦ ꯐꯦꯁꯋꯥꯁ
ꯁꯂꯤꯛꯦꯂꯤ ꯁꯂꯤꯛ ꯀꯌꯥ ꯁꯤꯀꯤꯀꯣ
ꯎꯝ
ꯂꯩꯕꯅꯤ ꯑꯗꯨꯗꯣ ꯑꯩꯒꯤꯗꯤ ꯑꯗꯨꯝ ꯅꯨꯡꯉꯥꯏꯕꯕꯗꯣ
ꯈꯪꯗꯦ ꯑꯃ ꯇꯥꯏꯔꯁꯨ ꯐꯗꯦ
ꯍꯣꯏ ꯃꯤꯒꯤ ꯃꯥꯏ ꯃꯥꯏꯒꯤꯗꯁꯨ ꯂꯩꯕꯅꯦ ꯑꯗ ꯑꯩꯅ ꯇꯩꯕ ꯆꯥꯅꯕꯗꯣ ꯅꯪꯉꯣꯟꯗꯁꯨ ꯆꯥꯟꯅꯗꯕ ꯌꯥꯏ
ꯑꯩꯗꯣ
ꯉꯁꯤ ꯀꯔꯤ ꯀꯔꯤ ꯇꯧꯔꯒ ꯂꯩꯕ꯭ꯔꯣ
ꯇꯤꯛꯀꯦꯠ ꯀꯩꯀꯥꯁꯦ ꯌꯥꯝ ꯇꯥꯡꯉꯦ ꯑꯩ ꯍꯜꯂꯛꯇ ꯉꯥꯏꯔꯤꯌꯦ ꯏꯃꯥꯟꯅꯕꯤ ꯌꯨꯝꯗꯒꯤ ꯍꯤꯖꯤꯡꯄꯣꯠꯇꯣ ꯉꯔꯥꯡꯗꯤ ꯂꯩꯕ ꯃꯣꯏꯗ ꯉꯁꯤꯁꯨ ꯑꯗꯨꯝ ꯂꯩꯔꯣ ꯂꯨꯍꯣꯡꯕꯗꯣ ꯃꯟꯗꯦꯗꯅꯦꯕ ꯃꯟꯗꯦ ꯂꯨꯍꯣꯡꯕꯐꯥꯎ ꯂꯩꯔꯣ ꯂꯩꯔꯣꯅ ꯑꯗꯨꯝ ꯍꯥꯏꯕꯅꯦꯕꯀꯣꯃꯣꯏ ꯏꯃꯨꯡ ꯑ ꯑꯈ
ꯅꯨꯡꯉꯥꯏꯅꯦ ꯅꯪ ꯆꯠꯀꯦꯔꯣ ꯑꯃꯨꯛ
ꯑ ꯑ
ꯀꯔꯤ
ꯍꯥꯥ ꯅꯪꯒꯤ ꯅꯦꯠꯋꯥꯛꯂ ꯑꯩꯒꯤ ꯅꯦꯠꯋꯥꯛꯂ ꯃꯟꯗꯦꯗ ꯑꯃꯨꯛ ꯆꯥꯠꯒꯅꯤ ꯂꯧꯍꯣꯡꯕ ꯑꯥ ꯆꯠꯇꯣꯏꯅꯦ ꯑꯩꯈꯣꯏꯒꯤ ꯗ꯭ꯔꯦꯁ ꯍꯥꯞꯄꯒ ꯁꯠꯇ꯭ꯔꯗꯤ ꯁꯤꯒꯨꯝꯕ ꯆꯥꯟꯁ ꯑꯃꯨꯛ ꯐꯪꯉꯔꯣꯏꯅꯤ ꯑꯩꯈꯣꯏꯒꯤ ꯗ꯭ꯔꯦꯁ ꯐꯖꯕꯗꯣ ꯌꯦꯡꯍꯟꯒꯦ ꯇꯨ ꯑꯩ ꯃꯥꯏꯁꯦ ꯍꯟꯗꯛ ꯀꯦꯝꯇ ꯇꯩꯔꯣꯏ ꯅꯗꯤ ꯈꯟꯕꯅꯦꯕ ꯑꯗꯣ ꯍꯩꯖꯤꯝ ꯄꯣꯠ ꯂꯨꯍꯣꯡꯕ ꯆꯠꯄꯗ ꯇꯩꯗ꯭ꯔꯗꯤ ꯌꯥꯗ꯭ꯔꯦ ꯇ
ꯑꯩꯗꯤ ꯑꯩꯒꯤ ꯁꯝꯗꯣ ꯍꯧꯅꯤꯡꯕꯗꯣ
ꯁꯝꯗꯣ ꯎꯝ ꯎ꯭ꯔꯨꯗꯣ ꯁꯨꯔꯦꯗꯅ ꯑꯗꯨꯒ ꯃꯍꯤꯗꯣ ꯃꯍꯤ ꯇꯩꯌꯣ ꯍꯥꯏ ꯏꯃꯥꯟꯅꯕꯤꯀꯣ ꯃꯃꯥꯗꯣ ꯁꯝ ꯌꯥꯎꯗꯦꯕ ꯑꯗꯨ ꯇꯩꯕꯗꯩ ꯌꯥꯝꯈꯠꯈ꯭ꯔꯦ
ꯑꯣ ꯑꯩ ꯑꯩꯗꯤ ꯎꯝ ꯍꯧꯖꯤꯛ ꯑꯣꯅꯤꯌꯟ ꯑꯣꯏꯜꯗꯣꯀꯣ ꯇꯩꯌꯦꯕ ꯇꯩꯔꯒ ꯇ꯭ꯔꯥꯏ ꯇꯧꯔꯒ ꯂꯩꯕꯅꯦ
ꯑꯗꯣ ꯑꯣꯅꯤꯌꯟꯁꯨ ꯁꯝ ꯍꯧꯕꯒꯤꯗꯤ ꯑꯗꯨꯝ꯫ ꯐꯩꯌꯦ ꯅꯗꯤ ꯍꯥꯏꯗꯤ ꯍꯥꯏꯕꯅꯦ
ꯍꯣꯏ ꯑꯗꯨꯃꯥꯏꯅꯒꯗꯤ ꯍꯥꯏꯗꯤ ꯑꯩꯗꯣ ꯌꯦꯡꯕ ꯇ꯭ꯔꯥꯏ ꯇꯧꯕ
ꯑꯩꯁꯨ ꯇꯩꯅꯤꯡꯉꯦ ꯑꯩꯒꯤ ꯁꯝ ꯃꯌꯥꯏꯗ ꯌꯥꯎꯗꯕꯗꯣ
ꯅꯪꯗꯤ ꯁꯝ ꯌꯥꯎꯋꯦꯍꯦ ꯎꯝ ꯌꯥꯎꯗꯦꯅ ꯍꯥꯏꯕ ꯌꯥꯗ ꯑꯩꯌꯥ ꯑꯩꯈꯣꯏꯗꯤ ꯌꯥꯗ꯭ꯔꯦ ꯑꯩꯈꯣꯏꯗꯤ ꯌꯥꯗ꯭ꯔꯦ ꯃꯌꯥꯏꯗꯁꯨ ꯃꯇꯥꯏ ꯃꯇꯥꯏ ꯃꯅꯤꯗꯣ
ꯅꯠꯇꯦ ꯃꯌꯥꯏ ꯍꯥꯏꯁꯦ ꯁꯤꯒꯤ ꯅꯤꯡꯒꯤ ꯁꯝ ꯃꯅꯤꯡꯗꯀꯣ ꯍꯧꯗꯕ ꯌꯥꯎꯋꯦꯕ ꯑꯩ ꯁꯝꯁꯦ ꯑꯉꯥꯡꯗꯒꯤ ꯀꯩꯅꯣ ꯊꯧꯕꯗꯒꯤ ꯑꯗꯨꯝ ꯁꯝꯁꯦ ꯍꯥꯡꯉꯒ ꯂꯩꯕꯅꯦ ꯑꯗꯨꯝ ꯃꯌꯥꯏꯗ ꯑꯩ ꯁꯝ ꯎꯗꯕꯩꯅꯦ ꯁꯝꯍꯧꯗꯤꯌꯦ ꯑꯩꯒꯤ
ꯏꯅꯥꯎꯅꯨꯄꯤ ꯑꯃꯁꯨꯀꯣ ꯃꯥꯒꯤ ꯀꯣꯛ ꯃꯌꯥꯏꯗꯀꯣ ꯔꯥꯎꯅꯦ ꯃꯥꯒꯤꯗꯤ ꯁꯝꯍꯧꯗꯕꯗꯣ ꯑꯗꯨꯒ ꯔꯥꯎꯟ ꯇꯥꯏꯞꯇ ꯆꯦꯛꯀꯞ ꯇꯧꯔꯒ ꯆꯦꯛꯀꯞ ꯇꯧꯔꯒ ꯀꯩꯅꯣꯃ ꯍꯤꯟꯖꯥꯡ ꯑꯩꯈꯣꯏ ꯍꯤꯟꯖꯥꯡꯗ ꯌꯦꯟꯁꯥꯒꯨꯝꯕ ꯊꯣꯡꯕ ꯀꯥꯟꯗ ꯊꯝꯕ꯫ ꯃꯔꯣꯏ ꯂꯩꯗꯨꯅ ꯑꯃꯗꯣ꯫
ꯖꯤꯔꯥ꯫
ꯑꯁ ꯀꯥꯎꯈ꯭ꯔꯦ ꯅꯠꯇꯦꯍꯦ ꯑꯃ ꯀꯩꯅꯣ ꯑꯃ꯫ ꯀꯣꯔꯤꯌꯟ ꯗꯥꯔꯠꯇꯣ꯫
ꯀꯨꯔꯦꯟꯗꯥꯔ꯫
ꯀꯣꯔꯦꯟ ꯀꯣꯔꯦꯟꯗꯗꯨꯗꯤ ꯁꯥꯃꯔꯣꯏ ꯍꯥꯏꯕ꯫
ꯎꯝ꯫
ꯑꯗꯨꯗꯣ ꯃꯥꯒꯤ ꯃꯥꯟ꯫ ꯃꯇꯇꯣꯟꯗꯣ ꯁꯨꯔꯒ ꯀꯣ ꯁꯨꯔꯒ ꯈꯔ ꯏꯁꯤꯡ꯫ ꯊꯣꯛꯣꯛꯀꯅꯤꯕ ꯏꯁꯤꯡꯗꯣ ꯑꯗꯨꯗꯨ꯫ ꯎ ꯏꯁꯤꯡ ꯈꯔ ꯊꯣꯛꯄꯗꯣ ꯑꯗꯨꯗꯣ ꯀꯩꯅꯣꯃꯗꯤ ꯃꯀꯣꯛ ꯑꯗꯨꯒ ꯃꯩꯇꯥꯅ ꯈꯪꯉꯤꯅ꯫ ꯃꯩꯇꯜꯗꯣ ꯃꯤꯛꯁ ꯇꯧꯔꯒ ꯑꯃꯨꯛꯀꯣꯛꯇ ꯑꯗꯨꯝ ꯇꯩ ꯍꯥꯏ ꯑꯗꯨꯗꯤ꯫ ꯈꯔ ꯈꯔꯗꯤ ꯍꯧꯋꯦ ꯍꯥꯏ ꯑꯗꯨꯒ ꯍꯧꯖꯤꯛꯇꯤ ꯄꯨꯔꯥ ꯍꯧꯔꯒ ꯈꯨ ꯌꯥꯝꯗ ꯁ꯫
ꯑꯗꯨꯗꯤ ꯇꯩꯌꯨꯅ ꯅꯪꯁꯨ꯫
ꯎꯝ ꯇ꯭ꯔꯥꯏ ꯇꯧꯒꯦꯅ ꯈꯜꯂꯤꯅꯦ꯫ ꯃꯥꯒꯤꯗꯤ ꯏꯟꯐꯦꯛꯁꯟꯅꯦ ꯍꯥꯏꯕꯀꯣ꯫ ꯄꯨꯔꯥ ꯔꯥꯎꯟꯅꯦ ꯃꯥꯒꯤꯗꯣ ꯍꯧꯗꯕꯗꯣ ꯁꯝꯗꯤ ꯌꯥꯝꯃꯦ꯫ ꯎꯝ ꯌꯥꯝꯗꯕꯗꯤ ꯅꯠꯇꯦꯕ ꯃꯥꯒꯤꯗꯣ ꯑꯗꯨꯕꯨ ꯈꯪꯗꯦ꯫
ꯑꯩꯒꯤꯗꯣ ꯑꯉꯥꯡ ꯀꯥꯟꯗ ꯀꯩꯅꯣ꯫ ꯎꯕꯒꯤ ꯍꯥꯏꯗꯅꯣ ꯈꯪꯗꯦ꯫
ꯎꯝ꯫
ꯑꯣꯕ ꯏꯕꯥꯖ ꯂ ꯍꯥꯏꯕ꯫ ꯑ ꯀꯣ ꯍꯣꯌꯥ ꯑꯗꯨꯗꯒꯤ꯫ ꯑꯗꯨꯝ ꯁꯝꯗꯣ ꯐꯟꯗꯣꯛꯑꯒ꯫ ꯐꯥꯡꯕꯅꯦꯕ ꯑꯗꯨꯏ ꯑꯗꯨꯗꯩ ꯑꯗꯨꯝ ꯍꯧꯒꯠꯇ꯭ꯔꯦ꯫
ꯎꯝ꯫ ꯅꯪꯁꯨ ꯌꯦꯡꯉꯣꯅ꯫
ꯎ ꯑꯃꯨꯛ ꯇꯟꯅ ꯄꯩꯁꯥꯁꯨ ꯄꯥꯝꯃꯨꯏ ꯏꯁꯥꯅ ꯄꯩꯁꯥ ꯂꯩꯇꯕꯅꯦ꯫
ꯑꯩꯁꯨꯅꯑꯩꯁꯨꯅꯤ꯫
ꯄꯩꯁꯥꯂꯩꯗꯕꯒꯤꯅꯦ꯫
ꯁꯞ ꯃꯅꯩ ꯁꯞ ꯃꯅꯩ ꯑꯩꯁꯨ ꯂꯩꯇꯦ꯫ ꯑꯗꯨꯒꯤ ꯑꯗꯨꯝ ꯊꯤꯔꯁꯨ ꯑꯗꯨꯝ ꯈꯥꯡꯕ ꯇꯥꯕ ꯍꯧꯖꯤꯛꯇꯤ꯫
ꯗꯨꯅꯤ꯫
ꯑꯩꯗꯤ ꯁꯝ ꯂꯩꯗꯕꯒꯤꯀꯣ ꯑꯁ꯫ ꯋꯤꯟꯇꯔꯗꯗꯤ ꯈꯔ ꯐꯔꯦ ꯑꯁ ꯁꯝꯃꯔꯗꯗꯤꯀꯣ ꯍꯨꯃꯥꯡ꯫ ꯀꯩꯅꯣ ꯊꯣꯛꯑꯗꯤ ꯑꯁ꯫ ꯄꯨꯔꯥ ꯌꯥꯗ꯭ꯔꯦ ꯑꯩꯒꯤꯗꯣ ꯄꯨꯔꯥ ꯍꯧꯗꯕꯁꯤꯡꯗꯣ ꯄꯨꯔꯥ ꯎꯑꯦ ꯇꯟꯕꯅ꯫